ꯑꯦ ꯇꯥꯏ ꯍꯥꯏꯕ ꯀꯔꯤꯅꯣ ꯉꯁꯤꯁꯦ ꯌꯥꯝ ꯈꯜꯂꯦꯍꯦ
ꯑ ꯑ ꯊꯦꯡꯉꯦꯍꯦ ꯑꯣ ꯑꯣ ꯍꯣꯏ
ꯆꯥꯛ ꯆꯥꯔꯕꯣ
ꯆꯥꯔꯦ
ꯀꯩ ꯃ
ꯍꯣꯏ ꯅꯝꯕꯔ ꯑꯥꯁ ꯉꯁꯤꯗꯤ ꯑꯦ ꯀꯔꯤ ꯍꯥꯏꯁꯤꯔ ꯑꯩꯈꯣꯏꯒꯤ ꯁꯝꯕꯥꯔꯗꯣ ꯑꯍꯥꯎꯕꯗꯣ
ꯍꯥꯎꯔꯝꯅꯤ ꯑꯗꯨꯗꯤ ꯌꯥꯝ ꯆꯥꯕ꯭ꯔꯣ
ꯑꯁ ꯉꯁꯤꯒꯤꯗꯤ ꯑꯗꯨꯝ ꯀꯣꯟꯅꯅꯤꯉꯥꯏ ꯆꯥꯈ꯭ꯔꯦ
ꯍꯥ ꯍꯥ ꯍꯥ ꯄꯨꯛ ꯊꯟ ꯄꯨꯛ ꯊꯟꯅꯤꯡꯉꯥꯏ ꯍꯥꯏꯕ꯭ꯔꯣ ꯇꯨꯝꯗ꯭ꯔꯤꯕ꯭ꯔꯥ ꯀꯩꯇꯧꯔꯒ ꯂꯩꯕ꯭ꯔꯣ ꯍꯧꯖꯤꯛ
ꯑꯁ ꯀꯗꯥꯢꯗꯒꯤ ꯍꯧꯖꯤꯛꯇꯤ ꯉꯟꯂꯤꯍꯦ ꯇꯨꯝ ꯅꯉꯥꯏ ꯉꯜꯂꯤ ꯍꯧꯖꯤꯛ ꯑꯦ
ꯑꯩꯈꯣꯏꯒꯤꯗꯤ ꯊꯦꯡꯈ꯭ꯔꯦ ꯑꯗꯣ ꯑꯩꯅ ꯇꯨꯝꯗꯕꯤꯅ ꯑꯗꯨꯝ ꯂꯩꯕꯒꯤꯅꯤ ꯅꯪꯁꯨ ꯅꯪ ꯅꯪ ꯈꯨꯟꯗ ꯂꯩꯔꯗꯤ ꯍꯧꯖꯤꯛꯗꯣ ꯑꯣ ꯁꯣꯔ ꯍꯣꯔꯒ ꯐꯖꯅ ꯇꯨꯝꯃ ꯂꯩꯔꯅꯤ ꯈꯪꯗ꯭ꯔꯣ
ꯇꯨꯝꯃꯣꯏꯗ ꯑꯣ ꯑꯦ ꯍꯦ ꯍꯦ ꯍꯦ
ꯃꯤꯌꯥꯝ ꯂꯩꯕ꯭ꯔꯣ ꯉ ꯉꯁꯤꯗꯤ ꯉꯁꯤꯗꯤ ꯑ ꯃꯤ ꯂꯩꯇꯕꯒꯨꯝ ꯇꯥꯏꯍꯦ
ꯎꯝ ꯃꯤ ꯂꯩꯇꯦ ꯉꯁꯤꯗꯤ ꯑꯍ ꯗ ꯂꯣꯏ ꯔꯣꯝꯗ ꯂꯣꯏ ꯊꯝꯒ꯭ꯔꯦ ꯑꯩꯅ ꯃꯄꯥꯟ ꯊꯣꯛꯑꯗꯤ ꯌꯥꯝ ꯂꯥꯡꯉꯦꯕ ꯃꯣꯏꯁꯦ ꯑꯗꯨꯅ ꯑꯩꯅ ꯃꯅꯨꯡꯗ ꯂꯣꯏ ꯊꯝꯒꯔꯦ
ꯇꯣ꯫
ꯎꯝ꯫
ꯊꯕꯛ ꯆꯠꯄ ꯅꯨꯡꯉꯥꯏꯕ꯭ꯔꯣ ꯀꯃꯥꯏ ꯇꯧꯔꯒꯦ꯫
ꯑꯁ ꯅꯨꯡꯉꯥꯏꯔꯤ ꯍꯥꯏꯇꯥꯔꯦ꯫
ꯍꯥ ꯍꯥ ꯍꯥ ꯉꯁꯤ ꯑ꯫ ꯈꯔ ꯋꯥꯔꯧꯒꯅꯤ ꯈꯪꯉꯦ ꯑꯩ꯫
ꯑ ꯋꯥ ꯑꯁ ꯉꯁꯤ ꯗꯤ꯫ ꯗꯦꯠ ꯀꯅꯣꯔꯣ ꯉꯁꯤ꯫ ꯉꯔꯥꯡꯒ ꯉꯁꯤ ꯑꯁ ꯑꯁꯤ ꯍꯞꯇꯥꯁꯤꯗꯤ ꯑꯁ꯫ ꯑꯗꯨ ꯋꯥꯗꯤ ꯋꯥꯅꯤ ꯑꯗꯣ ꯅꯨꯡꯉꯥꯏꯗꯤ ꯅꯨꯡꯉꯥꯏꯗ ꯋꯥꯔꯁꯨ ꯅꯨꯡꯉꯥꯏ ꯑꯩꯈꯣꯏꯗꯤ
ꯅꯨꯡꯉꯥꯏꯔꯒ ꯇꯧꯒꯗꯧꯕꯅꯤ
ꯎꯝ
ꯑꯦ ꯋꯥꯔꯁꯨ ꯅꯨꯪꯉꯥꯏ
ꯎꯝ ꯍꯌꯦꯡꯗꯤ ꯀꯩꯅꯣ ꯊꯪꯖꯥ ꯅꯨꯃꯤꯠꯅꯤꯅ ꯑꯗꯨ ꯂꯨꯝꯃꯥꯏꯖꯤꯡꯗꯁꯨ ꯁꯨꯇꯤ ꯐꯪꯉꯅꯤꯅ ꯀꯨꯏꯔꯔꯣꯏ
ꯎꯝ
ꯐꯖꯟꯅꯥ ꯇꯧ
ꯍ ꯌꯦꯡꯒꯤ ꯅꯨꯃꯤꯠꯅꯤ ꯑꯩꯈꯣꯏꯅ ꯉꯥꯏꯔꯤꯁꯦ
ꯑꯣ ꯑꯗꯨꯀꯣ ꯎ ꯅꯣꯏ ꯅꯣꯏꯒꯤ ꯂꯧꯗ ꯍꯧꯖꯤꯛꯀꯥꯟ ꯉꯥ ꯌꯥꯝꯃꯦ ꯍꯥꯏꯌꯦ
ꯄꯥꯔꯣ ꯆꯠꯂꯣ ꯐꯥꯅꯉꯥꯏ ꯆꯠꯂꯣ
ꯐꯅꯤꯡꯉꯥꯏ ꯀꯔꯤꯁꯨ ꯂꯩꯇꯕꯒꯤꯀꯣ ꯅꯍꯥꯟꯗꯣ ꯅꯣꯏ ꯏꯄꯥ ꯂꯥꯛꯑꯦꯕꯀꯣ ꯎꯝ ꯅꯣꯏ ꯏꯄꯥꯜ ꯂꯥꯛꯑꯒ ꯉꯥꯗꯣ ꯌꯥꯝꯃꯦ ꯑꯁꯤ ꯄꯥꯔ ꯐꯣꯔꯗ ꯂꯩꯕ ꯑꯩꯈꯣꯏꯒꯤ ꯀꯖꯤꯟꯗꯣ ꯅꯨꯄꯥ ꯑꯅꯤꯗꯣ ꯃꯣꯏ ꯑꯅꯤꯗꯣ ꯎꯝ ꯑꯉꯥ ꯑꯅꯤꯗꯣ ꯂꯥꯛꯑꯒ ꯐꯥꯏꯌꯦ ꯑꯗꯨ ꯉꯥꯗꯣ ꯌꯥꯝ ꯄꯨꯔꯒ ꯆꯩꯑ ꯍꯥꯏꯌꯦ ꯑꯗꯨ ꯃꯊꯡꯗꯁꯨ ꯃꯨꯛ ꯂꯥꯛꯑꯦꯕ ꯅꯨꯃꯤꯠ ꯑꯅꯤꯅꯦꯕ ꯃꯣꯏꯗꯣ ꯉꯥ ꯐꯥꯕꯗꯣ
ꯎꯝ
ꯌꯥꯝꯕ ꯃꯥꯜꯂꯦ ꯑꯗꯨꯒ ꯗꯗꯥꯅ ꯄꯨꯈ꯭ꯔꯤꯒꯤ ꯉꯥ ꯑꯣꯏꯔꯕꯅꯦ ꯍꯣꯏ ꯅꯣꯡ ꯆꯨꯔꯒ ꯅꯣꯡ ꯐꯠꯖꯅ ꯆꯨꯑꯦꯕ
ꯏꯁꯤꯡ ꯌꯥꯝ ꯂꯩ ꯍꯥꯏꯗꯥꯏ
ꯏꯁꯤꯡ ꯌꯥꯝꯃꯝꯅꯦ ꯑꯩ ꯆꯠꯁꯨ ꯆꯠꯇ꯭ꯔꯤꯗ
ꯍꯣꯏ ꯌꯥꯝ ꯂꯩꯥꯏꯔꯕꯅꯤ ꯐꯥꯔꯣ ꯆꯠꯂꯣ ꯊꯔꯣꯏ ꯊꯔꯣꯏ ꯂꯩꯇꯔꯣ
ꯊꯔꯣꯏ ꯂꯩꯔꯝꯅꯤ ꯑꯗꯨꯕꯨ ꯍꯧꯖꯤꯛꯇꯤ ꯀꯩꯅꯣ ꯈꯔ ꯉꯜꯂꯤꯅ ꯏꯁꯤꯡ ꯍꯥꯞꯄꯗꯨ ꯀꯨꯏꯗꯤꯌꯦ ꯑꯗꯨꯒꯤ ꯃꯥꯟꯗꯦꯗ
ꯊꯔꯣꯏ ꯂꯩꯔꯕꯅꯤ
ꯂꯩꯔꯃꯅꯤ ꯍꯣꯏ
ꯑꯁ ꯑꯩꯈꯣꯏ ꯅꯍꯥꯟ ꯑꯩꯈꯣꯏ ꯑꯁꯤꯗ ꯊꯥꯔꯣꯏ ꯀꯦꯖꯤ ꯑꯃ ꯂꯩꯕꯅꯦ ꯑꯁ ꯐꯅꯌꯥꯝ ꯐ꯭ꯔꯦꯁ ꯑꯣꯏꯕ꯭ꯔꯅ ꯈꯜꯂꯒ ꯂꯩꯔꯒ ꯑꯁ ꯂꯣꯏ ꯄꯨꯝꯕ ꯋꯥꯅꯦꯗ ꯍꯥꯎꯔꯦꯍꯦ ꯃꯅꯝꯖꯤꯗꯤ
ꯑꯗꯨꯗꯨꯗꯤ ꯂꯩꯔꯒ ꯆꯥꯒꯅꯨꯗ ꯑꯗꯨꯒꯨꯝꯕꯗꯤ ꯑ ꯃꯅꯥꯒꯨꯝꯕꯗꯤ ꯌꯥꯏꯌꯦ ꯑꯗꯨꯕꯨ ꯑꯁ ꯑꯗꯨ ꯊꯔꯣꯏꯒꯨꯝꯕꯗꯤ ꯈꯔ ꯀꯨꯏꯅ ꯑꯗꯨꯝ ꯊꯝꯕꯅꯤꯅ ꯍꯣꯏ ꯈꯪꯗ꯭ꯔꯣ ꯇꯥꯜꯂꯦ
ꯌꯥꯝ ꯌꯥꯝ ꯐ꯭ꯔ ꯌꯥꯝ ꯐ꯭ꯔꯦꯁꯅꯦ ꯍꯥꯏꯕꯅꯦ ꯃꯥ ꯃꯣꯏ ꯀꯣ ꯑꯁ ꯑꯁꯤꯗꯤ ꯉꯁꯤ ꯉꯁꯤ ꯄꯨꯔꯛꯅꯦ ꯑꯗꯨꯝ ꯍꯥꯏꯕꯀꯣ ꯑꯗꯨꯅ ꯑꯩ ꯁ ꯑꯁ ꯑꯗꯨꯗꯤ ꯍꯥꯎꯔꯝꯃꯅꯤꯅ ꯀꯦꯖꯤ ꯑꯃ ꯀꯦꯖꯤ ꯀꯧꯇꯥ ꯀꯧꯇꯥ ꯑꯃꯗ ꯂꯨꯄꯥ ꯆꯥꯅꯤ ꯅꯤꯕꯀꫭ ꯀꯤꯖꯤ ꯑꯃ ꯂꯩꯔ ꯎꯝ ꯀꯧꯇꯥ ꯑꯃ ꯂꯩꯥꯏꯔꯥꯏ ꯑꯗꯣ ꯑꯁ ꯀꯗꯥꯒꯤ
ꯃꯣꯏꯒꯤꯗꯣ ꯁꯦꯟꯇꯣꯡ ꯀꯩꯅꯣ ꯄꯩꯁꯥ ꯌꯥꯝ ꯐꯪ꯭ꯔꯕꯅꯤꯗ
ꯎꯝ
ꯌꯥꯝ ꯇꯥꯡꯃꯜꯂ
ꯑꯁ ꯃꯔꯣꯛ ꯐꯥꯎ ꯆꯥꯕ ꯐꯪꯗꯔꯦ ꯑꯂ ꯂꯣꯏꯔꯦ ꯂꯣꯏꯔꯦ
ꯂꯩꯕ ꯆꯠꯂꯨꯅ ꯅꯣꯏ ꯗꯨꯀꯥꯟ ꯂꯩꯔꯤꯁꯤꯗꯤ ꯃꯔꯣꯛ ꯈꯨꯌꯥꯝ ꯂꯩꯔꯤꯁꯤꯗꯤ
ꯄꯩꯁꯥ ꯂꯩꯇꯕꯅꯤꯅ ꯎꯄꯥꯏ ꯂꯩꯇ꯭ꯔꯦ
ꯐꯪꯒꯅꯤ ꯐꯪꯒꯅꯤ
ꯀꯣꯏꯗꯤ ꯀꯨꯏꯗꯔꯤꯗ
ꯅꯣꯏꯒꯤ ꯁꯦꯂꯔꯤꯁꯨ ꯐꯪꯉꯅꯤꯅꯣ
ꯀꯨꯏꯗꯤ ꯀꯣꯏꯗ꯭ꯔꯦ ꯃꯔꯣꯛ ꯃꯔꯣꯛ ꯀꯦꯖꯤ ꯑꯃꯁꯦ ꯍꯣꯏꯗꯤ ꯍꯞꯇꯥ ꯑꯅꯤ ꯍꯞꯇꯥ ꯑꯍꯨꯝ ꯑꯦ ꯍꯞꯇꯥ ꯑꯅꯤꯐꯥꯎ ꯁꯨꯗꯦꯔꯦ
ꯑꯗꯨ ꯈꯤꯇꯪꯒꯤ ꯇꯥꯡ ꯆꯥꯎꯕ ꯑꯃꯔꯣ ꯂꯩꯔꯀꯥꯟ ꯂꯩꯔꯀꯥꯟꯗ ꯌꯥꯝ ꯌꯥꯝ ꯆꯥꯒꯅꯣ ꯑꯗꯨꯝ ꯈꯤꯇꯪ ꯈꯤꯇꯪ ꯆꯑꯣ
ꯑꯩꯈꯣꯏꯗꯤ ꯃꯤ ꯌꯥꯝꯕꯅꯤꯅ ꯀꯗꯥꯏꯗꯒꯤ ꯃꯤ ꯃꯔꯤ ꯃꯉꯥ ꯀꯩꯅꯣ
ꯅꯠꯇꯦ ꯃꯤ ꯑꯇꯣꯞꯄꯁꯤꯡꯁꯨ ꯃꯣꯏꯁꯨ ꯆꯥꯕ꯭ꯔꯣ ꯅꯣꯏꯒꯤ
ꯑꯁ ꯑꯩꯈꯣꯏ ꯑꯩꯈꯣꯏ ꯑꯩꯈꯣꯏ ꯅꯨꯄꯥ ꯑꯁ ꯑꯩꯈꯣꯏ ꯔꯣꯝꯗꯒꯤ ꯀꯗꯥꯏꯗꯒꯤ ꯃꯩ ꯃꯉꯥ ꯇꯔꯨꯛ ꯇꯔꯦꯠ ꯃꯤ ꯇꯔꯦꯠꯅꯤ ꯂꯩꯒꯦ
ꯑꯗꯨ ꯇꯔꯦꯠꯇꯣ ꯄꯩꯁꯥꯗꯣ ꯀꯟꯇ꯭ꯔꯤꯕꯨ ꯀꯩꯅꯣ ꯑꯗꯨꯝ ꯎꯝ ꯄꯩꯁꯥꯗꯣ ꯃꯤ ꯑꯃ ꯑꯃꯅ ꯑꯗꯨꯝ ꯂꯧꯊꯣꯛꯄꯤꯔꯒ ꯄꯨꯟꯅ ꯂꯧꯊꯣꯛ ꯄꯤꯔꯒ ꯑꯗꯨꯝ ꯂꯧꯕ ꯌꯥꯕꯅꯤꯗ ꯑꯗꯨꯗꯤ ꯌꯥꯝꯃꯣꯏꯗ꯭ꯔꯣ ꯌꯥꯝꯃꯨꯅꯦ ꯑꯗꯨꯃꯥꯏ ꯇꯧ ꯃꯤ ꯑꯃꯈꯛꯇ ꯂꯧꯊꯣꯛꯄ ꯍꯥꯏꯕꯁꯤ ꯌꯥꯝ ꯋꯥꯕꯅꯤꯀꯣ
ꯌꯥ ꯑꯗꯨꯗꯤꯅꯤ ꯆꯕꯣꯟꯕ ꯂꯩꯗꯥ ꯏꯔꯨ ꯅꯤꯡ ꯉꯥꯏ ꯁꯥꯄꫭꯜ ꯐꯥꯎꯂꯩ ꯇꯔꯦ ꯏꯈꫭꯏꯗꯤ
ꯑꯗꯨ ꯍꯂꯛꯗꯨꯗꯤ ꯈꯪꯗ꯭ꯔꯦ ꯅꯣꯏꯒꯤꯗꯤ ꯌꯥꯗꯦ ꯄꯩꯁꯥꯗꯣ ꯀꯃꯥꯏꯅ ꯁꯤꯖꯤꯟꯅꯕ꯭ꯔꯥ
ꯁꯄꯨ ꯁꯝꯄꯨ ꯐꯠꯇ ꯁꯨꯅꯤꯉꯥꯏ ꯁꯔꯞ ꯐꯥꯎ ꯂꯧꯇꯔꯕꯅꯤꯅ
ꯅꯊꯟ ꯅꯊꯟꯒꯤ ꯄꯥꯏꯌꫭ ꯑꯗꯨꯗꯤ
ꯌꯥꯗꯅꯦ ꯑꯗꯨꯁꯨ
ꯑꯗꯨꯅ ꯐꯕꯅꯦ
ꯑꯗꯨ ꯑꯗꯨꯁꯨ ꯌꯥꯗꯦꯕ
ꯑ ꯌꯥꯅꯕ ꯇꯧꯑꯣ
ꯐꯔꯥ ꯌꯥꯝ ꯇꯥꯏ ꯑꯩꯈꯣꯏꯒꯤꯁꯦ ꯑꯁ
ꯇꯂꯦꯗ ꯅꯣꯏꯒꯤ ꯏꯁꯇꯥꯥꯎꯜꯂꯤ ꯅꯣꯏꯒꯤ ꯅꯣꯏꯅ ꯇꯧꯕꯒꯤ ꯏꯠꯇꯂꯦ
ꯎꯊꯣꯛꯄꯅ ꯑꯗꯨꯝ ꯄꯨꯊꯣꯛꯄꯀꯣ ꯄꯨꯊꯣꯛꯇꯕꯅꯦ ꯑꯗꯨꯝ ꯄꯣꯊꯣꯛꯇꯕ
ꯑꯗꯨꯗꯣ ꯑꯗꯨꯝ ꯍꯥꯏꯌꯣꯕ ꯃꯤ ꯂꯣꯏꯅ ꯄꯨꯊꯣꯛ ꯑ ꯀꯩꯅꯣ ꯄꯨꯊꯣꯛꯃꯤꯟꯅꯁꯦ ꯑꯗꯨꯝ ꯍꯥꯏꯌꯣꯕ
ꯑꯗꯨꯁꯨ ꯌꯥꯔꯤꯅꯤ ꯍꯣꯏ ꯍꯣꯏ ꯍꯥꯏꯔꯒ ꯍꯣꯏ ꯍꯣꯏ ꯍꯥꯏꯔꯒ ꯃꯇꯝ ꯌꯥꯎꯔꯗꯤ ꯑꯗꯨꯝ ꯇꯨꯃꯤꯟ ꯂꯩꯈ꯭ꯔꯅꯤ ꯃꯣꯏꯗꯤ
ꯑꯣ ꯁꯦꯂꯔꯤ ꯐꯥꯔꯀꯥꯟꯗ ꯍꯦꯛ ꯍꯦꯛ ꯄꯤꯕ ꯌꯥꯕꯅꯤꯗ
ꯎꯝ ꯍꯣꯏꯅ ꯑꯗꯨꯝ ꯑꯁ ꯂꯩꯈ꯭ꯔꯗꯤ ꯑꯩꯈꯣꯏꯅ ꯑꯗꯨꯝ ꯂꯩꯕ ꯑꯗꯨꯝ ꯄꯨꯟꯁꯤ ꯍꯥꯏꯁꯤꯅꯦ
ꯂꯩꯕꯤꯒꯅꯣ ꯅꯪꯁꯨ ꯌꯦꯡꯉꯣ ꯑꯗꯨꯗꯤ ꯂꯩꯕꯤꯇ꯭ꯔꯒ ꯇꯣꯛ ꯇꯧꯑꯣ
ꯇꯣꯇꯤ ꯄꯥꯏꯞ ꯄꯥꯏꯗꯅꯥ ꯂꯩꯗꯕꯗꯤ ꯑꯗꯨꯝ ꯂꯩꯅꯉꯥꯏ ꯍꯣꯠꯅꯔꯤꯕ ꯃꯣꯏ
ꯈꯔꯗꯤ ꯑꯁ ꯀꯗꯥꯏꯗꯒꯤ
ꯈꯔ ꯑꯉꯥꯡ ꯑꯣꯏꯏꯕꯩꯔꯣ
ꯑꯁ ꯎꯝ ꯑꯉꯥꯡ ꯑꯣꯏꯕꯒꯤꯅꯦ ꯒꯌꯥꯟ ꯇꯥꯗꯔꯤꯖꯦ
ꯅꯣꯏꯅ ꯐꯖꯅ ꯍꯥꯏꯔꯗꯤ ꯌꯥꯒꯅꯤꯗ
ꯑꯁ ꯀꯗꯥꯏꯗꯒꯤ ꯍꯥꯏꯗꯕꯅꯣ ꯍꯥꯏꯗꯗꯤ ꯑꯗꯥ ꯌꯥꯝ ꯂꯩꯇꯦ ꯑꯗꯨꯅꯤ ꯑꯗꯥꯅꯤ ꯌꯥꯝ ꯍꯥꯏ ꯑꯥꯏꯁ ꯋꯥꯡ
ꯅꯨꯄꯥ ꯃꯥꯟꯗꯦ
ꯋꯥ ꯉꯥꯡꯕ ꯌꯥꯗꯦ ꯈꯣꯏꯗꯤ ꯋꯥ ꯉꯥꯡꯕ ꯌꯥꯗ꯭ꯔꯦ
ꯈꯔ ꯑꯉꯥꯡ ꯑꯣꯏꯕꯒꯤ ꯒ꯭ꯌꯥꯟ ꯇꯗꯕꯩ ꯃꯥꯜꯂꯦ
ꯎꯝ ꯉꯥꯡ ꯑꯉꯥꯡ ꯈꯪꯄꯣꯇꯦꯗ
ꯍꯨꯝ
ꯈꯔ ꯍꯥꯏꯔꯣꯗꯤ ꯑꯁ ꯑꯗꯨꯅꯤ ꯑꯗꯥꯅꯤ ꯌꯥꯝ ꯂꯤꯛꯑꯦ ꯑꯗꯨ ꯈꯣꯏ ꯇꯧꯍꯧꯗꯕꯅꯤꯅ ꯈꯪꯗ꯭ꯔꯦ
ꯅꯣꯏ ꯑ ꯊꯕꯛ ꯃꯐꯝꯗ ꯀꯩꯅꯣ ꯎꯝ ꯑꯗꯨ ꯃꯣꯏꯒꯤ ꯃꯤꯁꯤꯡꯁꯨ ꯂꯩꯕ꯭ꯔꯥ ꯑꯗꯨ ꯅꯣꯏꯒꯤ ꯅꯣꯏ ꯂꯩꯕ ꯃꯐꯝꯗꯣ ꯑꯗꯣꯝꯗ ꯅꯠꯇꯕ ꯊꯪꯅꯕ ꯑꯗꯨꯝ
ꯎꯝ ꯁꯥꯏ ꯑꯃꯗ ꯃꯣꯏ ꯃꯣꯏ ꯈꯨꯟꯒꯤ ꯃꯤꯁꯤꯡ ꯂꯩꯌꯦ ꯑꯈꯣꯏꯅ ꯁꯥꯏ ꯑꯃꯗ ꯂꯩꯌꯦ ꯃꯣꯏꯅ ꯁꯥꯏ ꯑꯃꯗ
ꯎꯝ
ꯏꯁ ꯕꯔꯨꯝꯕꯧ ꯆꯪꯕ ꯁꯪ ꯑꯦ ꯀꯩꯅꯣ ꯇꯧꯋꯦ ꯃꯣꯔꯅꯤꯡꯅꯗꯤꯀꯣ ꯉꯟꯅ ꯍꯧꯒꯠꯂꯗꯤ ꯑꯁ ꯑꯗꯨꯝ ꯉꯥꯏꯔꯒ ꯑꯗꯨꯝ ꯐꯝꯒꯗꯕꯅꯤ ꯉꯟꯅ ꯍꯧꯒꯠꯂꯁꯨ ꯋꯥꯏꯌꯦ ꯈꯔ ꯊꯦꯡꯅ ꯍꯧꯒꯠꯂꯗꯤ ꯑꯗꯨꯝ ꯊꯕꯛ ꯊꯦꯡꯉꯦ
ꯑꯗꯨ ꯀꯣ ꯊꯕꯥꯛ ꯂꯧ ꯆꯠꯂꯒ ꯊꯕꯛꯇꯨ ꯑꯗꯨꯝ ꯇꯧꯔꯨꯔꯣ
ꯌꯥꯝ ꯐꯥꯔꯛ ꯇꯥꯏꯌꯦ ꯑꯩꯈꯣꯏꯒꯤꯗꯤ
ꯌꯥꯝ ꯉꯟꯅ ꯍꯧꯒꯠꯂꯁꯨ ꯃꯣꯏꯅ ꯍꯥꯟꯅ ꯍꯧꯒꯠꯄꯅꯤꯅꯀꯣ ꯑꯗꯨꯝ ꯋꯥꯁꯔꯨꯝꯗꯣ ꯑꯅꯤ ꯈꯛꯇꯅꯤꯅ ꯃꯣꯏꯅ ꯑꯗꯨꯝ ꯏꯔꯨꯔꯒ ꯑꯗꯨꯝ ꯑꯁ ꯃꯣꯏꯒꯤꯗꯤ ꯆꯪꯗꯔꯦ ꯆꯪꯕ ꯆꯪꯒ꯭ꯔꯗꯤ ꯄꯨꯡ ꯃꯈꯥꯏ ꯑꯗꯨꯅꯦꯕ
ꯑꯥꯝ
ꯑꯩꯈꯣꯏꯗꯤ ꯑꯁ ꯊꯕꯛ ꯁꯪꯅꯉꯥꯏ ꯅꯪꯅꯉꯥꯏ ꯑꯗꯨꯝ ꯂꯥꯛꯀꯅꯤ ꯄꯨꯡ ꯇꯣ ꯑꯥꯏ ꯃꯥꯏ ꯑꯝ ꯊꯥꯔꯇꯤꯗ ꯑꯗꯨꯝ ꯌꯥ ꯍꯧꯒꯠꯂꯒ ꯑꯗꯨꯝ ꯀꯩꯅꯣ ꯇꯧꯅꯤꯡꯉꯥꯏ ꯂꯥꯛꯀꯅꯤ ꯃꯥꯏ ꯃꯣꯏꯗꯤ ꯑꯁ
ꯌꯥꯔꯗꯤꯗꯤ
ꯑꯗꯨ ꯎꯝ ꯅꯣꯏꯒꯤ ꯅꯣꯏꯅ ꯂꯩꯕ ꯁꯤꯒ ꯅꯣꯏꯒꯤ ꯊꯕꯛ ꯃꯐꯝꯗꯣ
ꯞ ꯇ ꯍꯣꯏ
ꯂꯞ ꯂꯞꯇ꯭ꯔꯥꯗꯤ ꯐꯩꯅ
ꯅꯣꯏꯅ ꯍꯥꯟꯅ ꯂꯥꯛꯕꯗꯣ ꯑꯗꯨꯒꯤ ꯃꯅꯥꯛꯇ ꯀꯤꯂꯣꯃꯤꯇꯔ ꯑꯃ ꯐꯥꯎ ꯂꯩꯇ꯭ꯔꯦꯗ ꯑꯦ ꯁꯨꯗ꯭ꯔꯦꯗ ꯑꯩꯈꯣꯏꯗꯤ ꯀꯝꯄꯅꯤꯒꯤ ꯃꯈꯥꯗ ꯂꯩꯕꯅꯤ ꯕꯤꯜꯗꯤꯡ ꯃꯈꯥꯗ